ꯑ
ꯑ ꯔ꯭ꯔꯣ ꯀꯩ ꯌꯦꯟꯁꯥꯡ ꯆꯥꯔꯒꯦ
ꯏꯟꯖꯥꯡꯁꯦ ꯀꯩꯅꯣ ꯆꯥꯏ ꯁꯦꯕꯣꯠꯀ ꯕꯣꯔꯤꯒ ꯇꯧꯔꯒ ꯊꯥꯎ ꯉꯔ ꯊꯣꯡꯕꯗꯣ ꯑꯗꯨ ꯆꯥꯔꯦ ꯑꯗꯨꯒ ꯊꯥꯡꯖꯤꯡ ꯑꯅꯤ ꯑꯃ ꯊꯥꯡꯖꯤꯡ ꯃꯆꯥ ꯃꯆꯥꯗꯨ ꯄꯤꯛꯏ ꯑꯩꯈꯣꯏꯗꯥ ꯂꯩꯥꯏꯔꯛꯗꯣ ꯊꯥꯡꯖꯤꯡ ꯑꯃ ꯁꯨꯕꯗ ꯂꯦꯝꯕꯅꯦ ꯑꯩꯈꯣꯏ ꯏꯃꯨꯡꯁꯦ ꯑꯗꯣ ꯃꯥꯅ ꯊꯥꯡꯖꯤꯡꯗꯣ ꯑꯍꯨꯝ ꯂꯩꯔꯤ ꯃꯆꯥ ꯃꯆꯥ ꯉꯥꯛꯇ ꯑꯅꯤ ꯁꯤꯡꯖꯨ ꯁꯨꯇꯦꯛꯑꯦ ꯈꯥꯖꯤꯡ ꯑꯀꯪꯕꯗ ꯈꯔ ꯉꯧꯔꯒ ꯁꯨꯒꯥꯏꯔꯒ ꯍꯥꯞꯆꯤꯜꯂꯦ ꯁꯤꯡꯖꯨꯗꯨꯗ ꯑꯗꯩ ꯌꯦꯔꯨꯝ ꯑꯃ ꯍꯧꯔꯦ ꯌꯦꯔꯨꯝ ꯕꯔꯥ ꯍꯥꯏꯗꯨꯔ ꯌꯦꯔꯨꯝ ꯇꯟ ꯍꯥꯏꯗꯨꯔꯥ ꯑꯃ ꯍꯧꯔꯦ ꯑꯗꯨꯒ ꯀꯩ ꯋꯥꯠꯂꯤ
ꯏꯁꯤꯡꯒ ꯆꯥꯛꯈꯛ ꯋꯥꯠꯂꯤ
ꯂꯣꯏꯔꯦ ꯊꯕꯤ ꯑꯃ ꯈꯣꯠꯑꯦ ꯆꯨꯝꯃꯦ
ꯑꯩꯗꯤ ꯀꯩꯅꯣ ꯆꯥꯔꯦ ꯎ ꯉꯥ ꯃꯔꯨꯝ ꯊꯣꯡꯉꯝꯃꯦ ꯑꯗꯨ ꯆꯥꯔꯦ ꯃꯣꯔꯣꯛ ꯃꯦꯠꯄ ꯑꯃꯒ ꯂꯣꯏꯔꯦ ꯀꯔꯤꯝ ꯌꯥꯎꯗꯦ ꯑꯇꯩ
ꯅꯪꯕꯨ ꯁ꯭ꯋꯁꯇꯤ ꯑꯃ ꯆꯠꯅꯤ ꯀꯥꯏꯅ ꯍꯥꯏꯗꯥꯏꯅ ꯆꯠꯇ꯭ꯔꯕ
ꯆꯠꯂꯨꯏꯗ ꯉꯁꯥꯏ ꯉꯥꯏꯍꯥꯛ ꯆꯠꯂꯨꯔꯦ ꯑꯗꯨꯒ ꯀꯩꯅꯣ ꯇꯧꯗꯦ ꯑꯗꯨꯝ ꯒ꯭ꯌꯥꯟ ꯇꯥꯅ ꯉꯥꯏꯍꯥꯛ ꯐꯝꯃꯝꯃꯤꯟꯅꯔꯒ ꯑꯗꯨꯝ ꯍꯜꯂꯛꯑꯦꯗ ꯀꯩꯁꯨ ꯀꯨꯏꯗꯦ
ꯎꯝ ꯑꯗꯨꯅꯤ ꯑꯩꯅ ꯅꯪꯗꯣꯃ ꯍꯌꯦꯡꯁꯨ ꯑꯦꯛꯖꯥꯝ ꯂꯩ ꯍꯥꯏ ꯄꯔꯤꯈꯥ ꯂꯩ ꯍꯥꯏ ꯄꯔꯤꯈꯥ ꯊꯥꯕ ꯆꯠꯇ꯭ꯔꯦ ꯃꯥꯜꯂꯦ ꯆꯠꯇꯣꯏꯅꯦ ꯍꯥꯏꯔꯒ ꯃꯥꯅ ꯑꯃꯨꯛ ꯁꯁꯇꯤ ꯆꯠꯂꯔ ꯃꯥꯜꯂꯦꯅ ꯈꯜꯂꯤꯅꯦ ꯑꯩꯅ
ꯑꯗꯨꯁꯨ ꯑꯃꯨꯛ ꯏꯁꯩꯒꯤ ꯇꯧꯃꯤꯟꯅꯕ ꯑꯩꯈꯣꯏꯒꯤ ꯁꯨꯝ ꯀꯩꯅꯣ ꯁꯤꯟꯐꯝ ꯄꯨꯟꯕꯅꯤꯅ ꯆꯠꯇ꯭ꯔꯒꯗꯤ ꯌꯥꯝ ꯐꯖꯔꯔꯣꯏꯗꯧꯕ
ꯑꯗꯨꯕꯨꯗꯤ ꯑꯗꯨꯁꯨ ꯆꯃꯦ ꯎꯝ
ꯆꯪꯉ ꯑꯃ ꯆꯪꯗ꯭ꯔꯤꯕꯣ
ꯑꯩ ꯐꯃꯨꯡ ꯆꯪꯗ꯭ꯔꯤꯌꯦ ꯆꯥꯛ ꯇꯣꯛꯄꯗ ꯉꯥꯏꯔꯤ ꯍꯧꯖꯤꯛꯇ
ꯑꯩꯁꯨ ꯈꯤꯇꯪ ꯊꯦꯡꯅ ꯇꯨꯝꯗꯣꯏꯅꯤ ꯉꯁꯤꯗꯤ ꯍꯌꯦꯡꯒꯤ ꯂꯥꯏꯔꯤꯛ ꯈꯔ ꯑꯃ ꯔꯥꯎꯟ ꯑꯃ ꯃꯔꯣꯜ ꯑꯃ ꯖꯔ ꯖꯔ ꯖ ꯖꯔ ꯄꯥꯗꯣꯏꯅꯤ ꯑꯗꯨꯒ ꯄꯥꯈꯤꯕ ꯀꯣꯛꯇ ꯂꯩꯍꯧꯕ ꯈꯔ ꯑꯗꯨꯒꯒ ꯏꯁꯥꯅ ꯈꯔ ꯁꯥꯜꯂ ꯁꯥꯖꯤꯜꯂꯁꯨ ꯏꯗꯣꯏꯅꯤ ꯃꯣꯏ ꯑꯣꯖꯥꯁꯤꯡꯅ ꯄꯥꯝꯃꯤꯁꯦ ꯃꯣꯏꯅ ꯗꯥꯏꯔꯦꯛ ꯇꯥꯛꯄꯗꯨꯣ ꯅꯠꯇꯕ ꯇꯥꯛꯏꯕ ꯄꯣꯠꯇꯨꯗ ꯑꯩꯈꯣꯏꯒꯤ ꯑꯣꯏꯕ ꯀꯣꯛ ꯑꯣꯏꯕ ꯑꯩꯈꯣꯏꯒꯤ ꯇꯣꯉꯥꯟꯕ ꯋꯥꯈꯜꯂꯣꯟ ꯈꯔ ꯍꯥꯞꯆꯜꯂꯒ ꯏꯕꯗꯣ ꯑꯗꯨꯅ ꯍꯦꯟꯅ ꯄꯥꯝꯃꯦꯕ ꯃꯣꯏꯗꯤ
ꯎꯝ
ꯑꯗꯨ
ꯍꯣꯏ ꯉꯝꯅ ꯉꯝꯅꯕ ꯍꯣꯠꯅꯔꯣ
ꯑꯁ ꯍꯌꯦꯡꯁꯦ ꯑꯩꯈꯣꯏ ꯃꯩꯇꯩ ꯃꯌꯦꯛꯇ ꯏꯗꯣꯏꯅꯤꯅ ꯈꯨꯠꯇꯤ ꯈꯤꯇꯪꯗꯤ ꯇꯞꯇꯣꯏꯅꯤ ꯇꯧꯔꯤꯁꯦ
ꯃꯩꯇꯩ ꯃꯌꯦꯛꯅ ꯏꯗꯣꯏꯅꯦ
ꯃꯩꯇꯩ ꯃꯌꯦꯛꯇ ꯏꯗꯣꯏꯅꯦ ꯍꯌꯦꯡ ꯃꯩꯇꯩ ꯃꯌꯦꯛꯇ ꯑꯦꯝ ꯑꯦ ꯇꯧꯕꯤ ꯆꯩꯊꯦꯛ ꯈꯣꯠꯇꯣꯏꯅꯦ ꯍꯌꯦꯡ ꯒꯣꯔꯣ ꯒꯥꯔꯥ ꯒꯣꯔꯣ ꯒꯥꯔꯥ ꯒꯣꯔꯣ ꯒꯥꯔꯥ ꯑꯩ
ꯑꯣ ꯍꯩꯅ꯭ꯌꯥ ꯅꯪꯗꯤ ꯌꯥꯝꯅꯕꯨ ꯍꯩꯅꯦ ꯃꯩꯇꯩ ꯃꯌꯦꯛ
ꯑꯗꯨꯅ ꯑ ꯑꯗꯒꯤ ꯁꯨꯝ ꯑꯈꯣꯏꯒꯤ ꯐꯣꯟꯗ ꯑꯣꯏꯔꯣ ꯃꯤꯉꯣꯟꯗ ꯁꯨꯝ ꯃꯦꯁꯦꯁ ꯊꯥꯅꯕꯒꯥꯖꯦ ꯃꯩꯇꯩ ꯃꯌꯦꯛꯇꯒ ꯑꯗꯨꯝ ꯏꯅꯤꯡꯉꯦꯕ ꯍꯥꯏꯕꯗꯤ ꯁꯨꯝ ꯆꯨꯅꯕ ꯑꯩꯉꯣꯟꯗ ꯁꯨꯝ ꯍꯩꯍꯧꯅꯕꯗꯣ ꯑꯗꯨ ꯄꯥꯝꯃꯦꯕ
ꯐꯩꯌꯦ ꯑꯈꯣꯏꯒꯤ ꯏꯔꯣꯟ ꯑꯔꯧ ꯏꯔꯣꯜ ꯏꯌꯦꯛꯁꯤꯗꯤꯕ ꯇꯉꯥꯏ ꯐꯗꯅ ꯍꯧꯖꯤꯛ ꯂꯣꯏ ꯍꯩꯒꯗꯕꯅꯤ ꯑꯗꯨꯕꯨ ꯍꯧꯖꯤꯛꯀꯤ ꯂꯩꯔꯤꯕ ꯑꯉꯥꯡꯁꯤꯡꯁꯤꯗꯤ ꯂꯣꯏ ꯍꯩꯔꯕꯅꯤꯗ ꯑꯩꯈꯣꯏꯗꯤ ꯉꯥꯍꯥꯋꯥꯏ ꯎꯝ ꯁꯤꯖꯦ ꯑ ꯎꯝ ꯀꯩꯅꯣꯗ ꯑꯩꯈꯣꯏꯅ ꯂꯥꯏꯔꯤꯛ ꯇꯝꯃꯛꯄ ꯃꯇꯝꯗꯗꯤ ꯊꯥ ꯑꯃꯒꯨꯝꯕꯒꯤ ꯀꯩꯒꯨꯝꯕ ꯑ ꯊꯥ ꯑꯃꯒꯨꯝꯕꯒꯤ ꯑꯣꯖꯥ ꯑ ꯂꯥꯛꯑꯒꯀꯣ ꯑꯗꯨꯃꯥꯏꯅ ꯇꯥꯛꯄꯤꯕ ꯇꯝꯕꯤꯕ ꯑꯣꯏꯅ ꯇꯧꯋꯦꯕꯀꯣ ꯆꯍꯤ ꯆꯨꯞꯄ ꯇꯝꯃꯛꯇꯦꯕ ꯑꯗꯨꯃꯥꯏꯅ ꯇꯧꯒ꯭ꯔꯦ ꯑ ꯈꯣꯏꯒꯤꯗꯤ ꯑꯗꯨꯝ ꯈꯔ ꯈꯔꯗꯤ ꯑꯗꯨꯝ ꯈꯪꯉꯦ ꯑꯗꯨꯁꯨ
ꯑꯗ ꯍꯧꯖꯤꯛꯇꯤ ꯂꯣꯏꯃꯛ ꯑꯣꯟꯒ꯭ꯔꯦꯗꯅ ꯍꯥꯏꯕꯗꯤ ꯊꯥꯏꯅꯗꯤ ꯅꯨꯡꯇꯤꯒꯤ ꯑꯈꯣꯏꯒꯤ ꯀ꯭ꯂꯥꯁꯇ ꯑꯣꯖꯥꯅ ꯆꯪꯉꯛꯄꯗ ꯅꯨꯡꯇꯤꯒꯤ ꯇꯥꯛꯑꯝꯗꯦ ꯃꯔꯛ ꯃꯔꯛ ꯅꯣꯡ ꯐꯥꯗꯣꯛ ꯇꯥꯛꯄꯩ ꯋꯥꯅꯤ ꯑꯗꯨ ꯑꯣꯏꯒꯖꯨ ꯀꯌꯥ ꯍꯥꯛꯆꯜꯂꯨꯗꯦꯕ ꯑꯗꯨꯕꯨ ꯍꯧꯖꯤꯛꯀꯤ ꯍꯧꯒꯠꯂꯛꯏꯕꯖꯤꯗꯤ ꯑꯈꯣꯏꯒꯤ ꯍꯥꯟꯅ ꯂꯩꯔꯝꯕ ꯕꯦꯡꯒꯥꯂꯤ ꯃꯌꯦꯛꯁꯤꯗꯤ ꯂꯣꯏꯃꯛ ꯀꯩꯅꯣ ꯂꯣꯏꯒ꯭ꯔꯀꯥꯟꯗ ꯃꯩꯇꯩ ꯃꯌꯦꯛꯁꯦ ꯂꯣꯏ ꯆꯠꯅꯔꯛꯑꯕꯅꯤꯅ ꯍꯧꯖꯤꯛꯀꯤ ꯖꯦꯅꯔꯦꯁꯟꯒꯤ ꯑꯉꯥꯡꯖꯤꯡ ꯂꯣꯏꯃꯛ ꯍꯩꯔꯦ ꯑꯈꯣꯏꯅꯃꯨꯛ ꯍꯨꯖꯤꯛꯅ ꯂꯥꯏꯔꯤꯛ ꯍꯩꯍꯧꯗꯕ ꯑꯗꯨ ꯊꯣꯛꯇꯣꯏꯅꯤ ꯃꯠ ꯅꯠꯇ꯭ꯔꯥ ꯃꯌꯦꯛꯀꯤꯗꯗꯤ
ꯃꯥꯅꯦ ꯊꯣꯛꯇꯣꯏꯅꯦ ꯃꯣꯏ ꯍꯧꯖꯤꯛ ꯑꯈꯣꯏꯒꯤ ꯕꯦꯡꯒꯣꯂꯤ ꯃꯌꯦꯛꯀꯤ ꯑꯩꯈꯣꯏ ꯈꯕꯔꯁꯦ ꯃꯣꯏ ꯑꯝꯇ ꯄꯥꯕ ꯊꯣꯛꯇꯦꯕ ꯑꯩꯈꯣꯏꯗ ꯀꯩ ꯍꯥꯏꯅꯣ ꯄꯥꯎ ꯍꯥꯏꯗꯣꯏꯅꯦꯕ ꯑꯍꯥ ꯍꯥ ꯍꯥ ꯑꯩꯈꯣꯏꯒ ꯃꯣꯏꯒꯖꯦ ꯇꯥꯏꯌꯣꯟꯅꯕꯒꯤ ꯇꯥꯏꯞꯇ ꯂꯩꯔꯦ ꯍꯥꯏꯕ ꯑꯈꯣꯏꯗꯤ ꯅꯝ ꯍꯥꯥꯟꯗꯅ ꯀꯥꯕꯛ ꯀꯥꯕꯛ ꯍꯥꯟꯅꯒꯤ ꯑꯩꯈꯣꯏ ꯈꯠ ꯀꯥꯕꯛ ꯀꯥꯕꯛ ꯇꯝꯃꯛꯄꯒꯤ ꯑꯗꯨꯕꯨꯗꯤ ꯈꯪꯕꯨꯗꯤ ꯈꯪꯖꯕ ꯑꯩꯈꯣꯏꯕꯨꯗꯤ ꯃꯣꯏꯗꯤ ꯍꯧꯖꯤꯛ ꯕꯦꯡꯒꯣꯂꯤ ꯃꯌꯦꯛꯁꯦ ꯑꯝꯇ ꯈꯪꯗ꯭ꯔꯦ ꯍꯥꯏꯕ ꯑꯈꯣꯏꯒꯤ ꯂꯣꯟ ꯑꯈꯣꯏ ꯏꯌꯦꯛꯇꯤ ꯑꯩꯈꯣꯏꯅ ꯆꯥꯎꯈꯠꯅꯕ ꯍꯣꯠꯅꯒꯗꯕꯅꯤꯗ ꯁꯤꯕꯨꯗꯤ ꯌꯥꯝ ꯐꯔꯕꯅꯤ
ꯃꯥꯅꯦ ꯃꯁꯥꯒꯤ ꯂꯣꯟ ꯂꯩꯖꯩꯖꯦ ꯐꯩꯅꯦ ꯂꯩꯇꯕ ꯀꯥꯡꯕꯨꯗꯨꯅꯦ ꯐꯠꯇ꯭ꯔꯤꯗꯤ ꯂꯩꯕ ꯄꯣꯠꯁꯤꯗ ꯑꯈꯣꯏꯒꯤ ꯁꯨꯝ ꯑꯈꯣꯏꯁꯨ ꯀꯩꯅꯣꯅꯤꯗ ꯌꯥꯝꯅ ꯇꯝꯖꯜꯂꯨꯗꯕꯒꯤꯅꯦꯕ ꯃꯌꯦꯛꯁꯦ ꯀꯩꯁꯨ ꯂꯨꯕꯗꯤ ꯅꯠꯇꯦ ꯍꯥꯏꯕ ꯃꯌꯦꯛꯁꯦ
ꯎꯝ ꯃꯥꯅꯤ ꯃꯥꯅꯦ
ꯑꯗꯣ ꯑꯈꯣꯏꯒꯤ ꯂꯣꯟꯒꯤ ꯃꯌꯦꯛꯀꯤ ꯍꯥꯏꯔꯒꯗꯤ ꯀꯩꯅꯣꯒ ꯑꯗꯨꯝ ꯍꯥꯏꯐꯦꯠꯇꯤ ꯃꯥꯟꯅꯩꯌꯦ ꯁꯨꯝ ꯏꯕ ꯈꯣꯠꯄꯒꯤ ꯃꯌꯦꯛ ꯍꯥꯏꯔꯒꯗꯤ ꯑꯈꯣꯏꯒꯤ ꯀꯣꯔꯤꯌꯥ ꯖꯄꯥꯟ ꯂꯣꯝꯒꯤ ꯃꯌꯦꯛ ꯀꯥ ꯑꯈꯣꯏꯔꯣꯝꯒꯤ ꯃꯌꯦꯛꯀ ꯁꯨꯝ ꯈꯣꯠꯄ ꯏꯕꯖꯦ ꯃꯥꯟꯅꯩꯌꯦꯕ ꯍꯥꯏꯐꯦꯠ ꯁꯨꯝ
ꯎꯝ
ꯑꯗꯨꯕꯨ ꯀꯣꯛ ꯁꯝꯅ ꯂꯥꯏ ꯃꯤꯠꯇꯤ ꯈꯪꯉꯦ ꯑꯗꯨꯒ ꯃꯌꯦꯛ ꯏꯅ ꯃꯩꯇꯩ ꯃꯌꯦꯛ ꯏꯕ ꯃꯇꯝꯗ ꯑꯃ ꯑꯅꯤ ꯑꯍꯨꯝꯁꯤꯗꯤ ꯈꯔ ꯉꯥꯎꯔꯤ ꯑꯩꯅ ꯏꯁꯥꯅ
ꯑꯣ
ꯑꯃꯗꯩꯅ ꯇꯔꯥꯕꯨꯛꯀꯤ ꯃꯅꯨꯡꯗ ꯈꯪꯈꯤ ꯇꯗꯤ ꯂꯥꯏꯔꯕꯅꯦꯕ ꯌꯥꯝꯅ ꯅꯠꯇ꯭ꯔꯥ
ꯂꯥꯏꯔꯦ ꯂꯥꯏꯔꯦ ꯑꯃꯗꯩꯅ ꯇꯔꯥꯕꯨꯛꯇꯅꯤ ꯂꯨꯗꯣꯏꯁꯦ
ꯃꯔꯛꯇꯣ ꯑꯗꯨ ꯈꯪꯒꯗꯤ ꯌꯥꯔꯦꯕ
ꯎꯝ
ꯉꯁꯤꯗꯤ ꯑꯆꯥꯄꯣꯠ ꯍꯥꯟꯗ꯭ꯔꯕ ꯅꯨꯡꯗꯥꯡ
ꯍꯥꯜꯂꯤꯌꯦ ꯍꯧꯖꯤꯛ ꯍꯧꯖꯤꯛꯁꯨ ꯁꯨ ꯍꯥꯜꯂꯤ ꯃꯣꯏ ꯑꯩ ꯌꯥꯎꯗꯕꯋꯥꯅꯤ ꯑꯩꯁꯨ ꯑꯇꯣꯞꯄꯩ ꯐꯪꯈꯤ ꯃꯣꯏ ꯍꯥꯟꯅ ꯆꯥꯈ꯭ꯔꯦꯕ ꯑꯩꯅ ꯏꯔꯨꯖꯗ꯭ꯔꯤꯉꯩꯗ ꯃꯣꯏ ꯍꯥꯟꯅ ꯆꯥꯈ꯭ꯔꯦ ꯑꯩꯅ ꯑꯩꯅ ꯊꯕꯛꯇꯣ ꯑꯃꯨꯛ ꯈꯔ ꯀꯣꯜꯍꯧꯔꯦꯕꯀꯣ ꯑꯩꯅ ꯀꯩꯅꯣꯒꯤ ꯃꯄꯥꯟꯒꯤ ꯑꯩꯈꯣꯏꯒꯤ ꯂꯩꯕꯥꯛ ꯀꯔꯤ ꯀꯔꯥ ꯈꯔ ꯈꯣꯠꯆꯤꯟ ꯈꯣꯠꯆꯤꯟꯕ ꯑꯗꯒꯤ ꯆꯦꯛ ꯇꯤꯛ ꯆꯦꯔꯥꯡ ꯀꯔꯤ ꯀꯥꯗꯣ ꯈꯔ ꯊꯥꯡꯗꯣꯛ ꯊꯥꯡꯖꯤꯟ ꯇꯧꯕꯒꯤ ꯑꯩꯅ ꯈꯤꯇꯪ ꯊꯕꯛꯇ ꯊꯦꯡꯍꯧꯔꯦꯕ ꯑꯗꯨꯗ ꯑꯩꯅ ꯑꯩ ꯉꯥꯏꯔꯅꯨ ꯅꯣꯏ ꯍꯥꯟꯅ ꯆꯥꯐꯝ ꯊꯣꯛꯄ ꯑꯗꯨꯝ ꯆꯥꯔꯣ ꯑꯩ ꯏꯔꯨꯖ ꯃꯥꯏꯊꯖꯔꯒ ꯑꯩ ꯒ꯭ꯌꯥꯟ ꯇꯥꯥꯅ ꯆꯥꯖꯔꯒꯦ ꯑꯗꯨꯃꯥꯏꯅ ꯇꯧꯔꯒ ꯆꯥꯔꯕ ꯗꯥꯗꯥ ꯏꯕꯥꯅꯤ ꯀꯣꯟꯅ ꯆꯥꯕ
ꯎꯝ ꯑꯩꯈꯣꯏꯅ ꯁ꯭ꯣꯁꯇꯤ ꯆꯠꯂꯨꯕ ꯍꯜꯂꯛꯄꯗꯣ ꯅꯣꯏꯒꯤ ꯂꯝꯕꯤ ꯑꯗꯨꯗ ꯐꯥꯎꯖꯤꯜꯂꯒ ꯆꯠꯂꯦ ꯅꯣꯏ ꯑꯗꯨꯏ ꯃꯅꯨꯡꯗ ꯅꯣꯏ ꯗꯥ ꯆꯪꯉꯍꯧꯕꯅꯦ ꯃꯥ ꯊꯕꯛ ꯑꯁꯣꯝ ꯃꯃꯥꯡꯂꯣꯝꯗ ꯆꯠꯂꯨꯔꯒ ꯆꯠꯈꯤꯕ ꯃꯥꯜꯂꯦ ꯑꯩ ꯀꯧꯗꯤ ꯀꯧꯔꯝꯗ꯭ꯔꯦ ꯑꯩꯈꯣꯏ ꯃꯤ ꯃꯔꯤ ꯊꯧꯕ ꯂꯥꯛꯄꯗ ꯅꯣꯏꯗ ꯅꯣꯏ ꯒꯦꯠ ꯃꯌꯥꯔꯣꯝꯗ ꯆꯪꯉꯛꯍꯧꯕꯅꯦꯕ ꯁꯣꯔꯣꯛ ꯂꯣꯝꯗꯒꯤ
ꯎꯝ ꯀꯣꯛ ꯆꯪꯉꯛꯀꯦ ꯍꯥꯏꯗꯅ
ꯏꯁ ꯑꯩꯈꯣꯏ ꯃꯔꯤ ꯁꯨꯔꯕꯃꯤꯅ ꯅꯨꯃꯤꯗꯥꯡ ꯊꯦꯡꯉꯃꯤꯅ ꯆꯪꯉꯛꯇꯔꯕ
ꯍꯣꯏ ꯑꯗꯨꯕꯨꯗꯤ ꯃꯌꯥꯝ ꯌꯥꯝꯃꯒꯗꯤ ꯐꯝꯐꯝꯅ ꯂꯩꯇꯦ ꯍꯧꯖꯤꯛ ꯌꯨꯝ ꯁꯥꯕꯒꯤ ꯌꯥꯝ ꯆꯤꯜꯂꯤ ꯍꯥꯏꯕ
ꯃꯥꯅꯤ ꯌꯨꯝ ꯀꯩ ꯁꯥꯕꯒꯤ ꯁꯤꯗꯣꯛ ꯁꯤꯖꯤꯟ ꯃꯌꯥꯝꯗꯨꯗ
ꯌꯥꯝ ꯋꯥ ꯈꯔꯖꯥꯅꯤꯍꯦ ꯌꯨꯝ ꯁꯥꯕꯁꯦ ꯍꯥꯏꯕꯗꯤ ꯂꯩꯐꯝꯗ ꯍꯥꯟꯅ ꯃꯔꯥꯡ ꯀꯥꯏꯅ ꯂꯩꯔꯒ ꯁꯥꯕ ꯑꯣꯏꯗꯤ ꯐꯕ ꯑꯗꯨꯅ ꯃꯇꯦꯛ ꯑꯃꯗ ꯑꯃꯨꯛ ꯈꯤꯇꯪ ꯑꯍꯥꯡ ꯑꯍꯥꯡꯕ ꯑꯃꯗ ꯑꯃꯨꯛ ꯊꯩꯖꯤꯟꯅꯤ ꯑꯗꯩ ꯑꯃꯗ ꯑꯃꯨꯛ ꯍꯣꯡꯗꯣꯛꯅꯤ ꯑꯗꯒꯤ ꯄꯣꯠ ꯆꯩ ꯃꯌꯥꯝ ꯑꯃ ꯄꯩꯔꯛꯄ ꯈꯣꯠꯂꯛꯄꯒꯤ ꯂꯩꯕꯥꯛ ꯃꯌꯥꯝ ꯇꯧꯊꯣꯔꯛꯄꯒꯤ ꯃꯌꯥꯝꯗꯨ ꯊꯝꯐꯝ ꯂꯩꯇꯕꯒꯤ ꯍꯣꯟꯇꯣꯛꯀ ꯍꯣꯟꯖꯤꯟꯒ ꯍꯣꯟꯇꯣꯛꯀ ꯈꯣꯟ ꯍꯣꯟꯖꯤꯟꯒ ꯑꯗꯨꯅꯅꯦ ꯉꯥꯏꯍꯥꯛꯇ ꯁꯪꯗꯦ ꯍꯥꯏꯇꯥꯔꯦ ꯋꯥꯁꯨ ꯋꯥꯕ
ꯌꯨꯝꯁꯦ ꯑꯗꯨꯃꯥꯏꯅ ꯂꯩꯕꯥꯛ ꯇꯧꯕ ꯈꯣꯠꯄ ꯑꯗꯒꯤ ꯌꯣꯠ ꯆꯟꯕ ꯈꯣꯠꯄꯗ ꯌꯥꯎꯗꯕꯅꯦ ꯃꯄꯨꯝ ꯑꯣꯏꯅ ꯄꯨꯜꯂꯞ ꯍꯩꯕ ꯌꯥꯗꯦ ꯐꯗꯕꯅꯤ ꯑꯃꯨꯛꯇꯪꯗ ꯕꯣꯛꯁ ꯑꯃꯨꯛ ꯊꯤꯟꯖꯤꯜꯂꯒꯀꯣ ꯑꯗꯨꯒ ꯁꯥꯅꯤꯡꯉꯤꯕ ꯗꯤꯖꯥꯏꯟꯗꯣ ꯍꯦꯛꯇ ꯑꯣꯏꯕ ꯉꯝꯃꯕ
ꯎꯝ ꯑꯗꯨꯅꯤ ꯌꯣꯠ ꯃꯈꯣꯡ ꯇꯧꯕ ꯃꯈꯣꯡ ꯇꯧꯔꯒ ꯌꯣꯠ ꯊꯥꯗꯕ ꯈꯣꯠꯄ ꯍꯥꯏꯕ ꯌꯥꯝ ꯀꯨꯏꯅ ꯀꯨꯏꯅ ꯆꯪꯉꯦ ꯍꯥꯏꯕ ꯑꯩꯈꯣꯏꯅ ꯄꯩꯁꯥ ꯂꯩꯗꯅ ꯃꯤꯗꯣ ꯀꯩꯅꯣ ꯅꯣꯡꯃꯗ ꯃꯤ ꯇꯔꯥ ꯀꯨꯟꯃꯨꯛ ꯇꯧꯔꯒ ꯁꯨꯍꯟꯕ ꯑꯣꯏ ꯇꯥꯔꯗꯤ ꯐꯕ ꯑꯗꯨ ꯅꯠꯇꯕꯅꯤꯅ ꯃꯣꯏ ꯃꯔꯤ ꯃꯉꯥꯥꯅ ꯁꯨꯔꯦ ꯑꯗꯒꯤ ꯊꯕꯛꯇꯨꯁꯨ ꯀꯩꯁꯨ ꯌꯥꯝ ꯀꯟꯅ ꯆꯠꯄ ꯑꯣꯏꯗꯦꯕ ꯑꯩꯈꯣꯏꯒꯤ ꯃꯣꯏ ꯊꯕꯛ ꯁꯨꯔꯤꯁꯤꯡꯁꯦ ꯑꯃꯔꯣꯝꯗ ꯃꯣꯏꯗꯤ ꯃꯔꯥꯏꯕꯛꯁꯨ ꯐꯔꯤꯕꯅꯤꯗ ꯑꯩꯈꯣꯏ ꯂꯩꯉꯣꯏ ꯍꯣꯟꯖꯟꯕꯤꯅꯤ ꯆꯦꯛ ꯍꯣꯟꯖꯟꯕꯤꯅꯤ ꯑꯗꯨꯝ ꯇꯧꯕꯤ ꯍꯥꯏꯇꯥꯔꯦꯀꯣ ꯀꯩꯗꯧꯗꯣꯏꯅꯣꯅ ꯑꯗꯨꯝ ꯌꯥꯎꯕꯤꯌꯦꯕ ꯑꯩꯈꯣꯏꯁꯨ
ꯃꯥꯅꯦ ꯊꯕꯛꯇꯨꯁꯨ ꯊꯨꯖꯟꯗꯣꯏꯅꯦ ꯑꯗꯨꯕꯨꯗꯤ ꯗꯤ ꯌꯥꯎꯕꯗꯨꯅꯗꯤ ꯃꯣꯏ ꯈꯤꯇꯪꯅ ꯇꯧꯕꯗꯣ ꯀꯨꯏꯅ ꯇꯞꯅ ꯇꯞꯅ ꯆꯪꯗꯣꯏꯕ
ꯎꯝ ꯑꯗꯨꯅꯤ
ꯍ
ꯍꯌꯦꯡꯕꯨꯗꯤ ꯃꯣꯏ ꯑꯌꯨꯛ ꯑꯌꯨꯛꯇꯒꯤ ꯂꯥꯛꯑꯅꯤ ꯍꯥꯏꯌꯦꯕꯀꯣ ꯅꯥꯍꯟꯈꯣꯏ ꯅꯨꯃꯤꯗꯥꯡ ꯋꯥꯏꯔꯝ ꯅꯨꯃꯤꯗꯥꯡ ꯋꯥꯏꯔꯝ ꯗꯣ ꯅꯨꯡꯗꯥꯡ ꯋꯥꯏꯔꯝ ꯍꯥꯏꯕꯗꯤ ꯄꯨꯡ ꯑꯍꯨꯝ ꯑꯍꯨꯝ ꯃꯈꯥꯏ ꯑꯗꯨꯋꯥꯏꯗ ꯂꯥꯛꯄꯅꯦꯕ ꯑ ꯍꯌꯦꯡꯗꯒꯤꯕꯨꯗꯤ ꯃꯣꯏ ꯑꯌꯨꯛꯇ ꯂꯥꯛꯑꯅꯤ ꯍꯥꯏꯕꯅꯤ ꯃꯣꯏ ꯑꯅꯧꯕ ꯈꯔꯁꯨ ꯌꯥꯎꯔꯅꯤꯅ
ꯃꯣꯏ ꯍꯥꯟꯅꯒꯤ ꯊꯕꯛ ꯑꯝꯗ ꯂꯣꯏꯔꯝꯃꯅꯤ ꯑꯗꯨꯗꯤ ꯌꯨꯛꯇ ꯂꯥꯛꯅꯤ ꯍꯥꯏꯕꯅꯤꯅ
ꯑ ꯃꯣꯏ ꯑꯃ ꯃꯣꯏ ꯑꯃ ꯑꯅꯤꯕꯨꯗꯤ ꯑꯁꯣꯝꯒꯤ ꯊꯕꯛꯇꯣꯂꯐꯥꯠꯇꯕꯒꯤ ꯄꯥꯏꯗꯣꯔꯤꯕ ꯑꯗꯨꯗꯨꯒ ꯑꯗꯨꯗꯒꯤ ꯃꯣꯏ ꯑꯃ ꯑꯅꯤꯗꯨ ꯂꯥꯛꯇꯕꯗꯨꯒꯤ ꯃꯍꯨꯠ ꯁꯤꯜꯂꯒ ꯃꯣꯏ ꯑꯇꯣꯞꯄ ꯃꯤ ꯑꯃ ꯑꯣꯏꯅ ꯑꯃꯨꯛ ꯅꯦꯛꯄꯤꯔꯛꯑꯦꯕꯀꯣ ꯍꯥꯟꯅ ꯁꯨꯔꯝ ꯃꯤꯁꯤꯡꯗꯨꯅ ꯃꯣꯏ ꯑꯇꯣꯞꯄ ꯃꯤ ꯑꯃꯨꯗ ꯄꯤꯔꯛꯑꯦꯕ ꯃꯣꯏ ꯑꯅꯤꯃꯗꯤ ꯌꯥꯎꯔꯛꯔꯣꯏꯗꯕꯅꯤꯅ ꯃꯣꯏꯅꯤ ꯑꯁꯣꯝꯒꯤꯗꯣ ꯇꯤꯛ ꯇꯤꯛ ꯇꯧꯔꯒ ꯄꯥꯏꯔꯝꯃꯒ ꯑꯁꯣꯝꯗ ꯄꯨꯂꯞ ꯁꯨꯔꯒꯦ ꯍꯥꯏꯕ ꯑꯗꯣ ꯃꯣꯏꯅ ꯍꯌꯦꯡꯗꯒꯤ ꯑꯌꯨꯛꯇ ꯂꯥꯛꯑꯒꯦ ꯑꯗꯨꯅ ꯑꯗꯨꯃꯥꯏꯅ ꯍꯥꯏꯝꯅꯤ ꯉꯁꯥꯏ ꯂꯥꯛꯑꯒ ꯅꯨꯡꯗꯥꯡꯋꯥꯏꯔꯝꯗꯨꯗ ꯍꯌꯦꯡꯗ ꯑꯌꯨꯛꯇꯒꯤ ꯆꯤꯟꯕ ꯍꯧꯔꯅꯤ
ꯎꯝ ꯑꯗꯨꯗꯤ ꯑꯌꯨꯛꯁ ꯅꯣꯏ ꯊꯕꯛ ꯍꯥꯞꯆꯤꯟꯗꯣꯏꯅꯤꯅꯦ ꯁꯨꯝ ꯃꯣꯏꯒꯤ ꯆꯥ ꯂꯣꯟꯊꯣꯛ ꯂꯣꯟꯁꯤꯡꯁꯨ ꯇꯧꯔꯛꯑꯅꯤ ꯑꯗꯒꯤ ꯁꯨꯝ ꯑꯋꯥꯠ ꯑꯄꯥꯁꯨ ꯍꯪꯉꯒꯀꯣ
ꯃꯥꯅꯦ ꯃꯣꯏꯗꯪ ꯊꯥꯗꯣꯛꯄꯁꯨ ꯌꯥ ꯄꯣꯠꯇꯩ ꯌꯦꯡꯁꯤꯟꯗꯕꯁꯨ ꯌꯥꯗꯦ ꯊꯕꯛ ꯁꯨꯕꯗꯣ ꯑꯩ ꯃꯣꯏ ꯄꯤꯖ ꯄꯤꯊꯛ ꯇꯧꯗꯕ ꯌꯥꯗꯦ ꯑꯗꯨꯅ ꯑꯋꯥꯠ ꯑꯄꯥ ꯍꯪꯉꯛꯄꯒꯤ ꯄꯤꯗ ꯌꯥꯗꯦ ꯑꯗꯩ ꯄꯣꯠ ꯑꯃ ꯋꯥꯠꯂꯦ ꯍꯥꯏꯕꯗ ꯑꯃꯨꯛ ꯆꯠꯇꯅ ꯑꯃꯨꯛ ꯂꯩꯔꯨꯗꯣꯏꯅꯤ ꯑꯗꯨꯅ ꯃꯣꯏꯒ ꯑꯩꯈꯣꯏꯒ ꯅꯛꯅꯅ ꯂꯩꯃꯤꯟꯅꯗꯕ ꯌꯥꯗꯦꯕ ꯌꯦꯡꯁꯤꯟꯕ ꯑꯃ ꯗꯔꯀꯥꯔ ꯂꯩ ꯍꯥꯏꯕ
ꯎꯝ ꯑꯁ ꯑꯗꯨꯗꯣ ꯅꯣꯏ ꯌꯨꯝ ꯁꯥꯏꯗꯣ ꯌꯨꯝꯐꯝꯗꯨꯗꯤ ꯆꯞꯇꯤ ꯆꯥꯔꯦ ꯋꯥꯡꯉꯦ ꯋꯥꯡꯍꯧꯔꯤꯗꯣ ꯌꯥꯝ ꯐꯔꯕꯅꯦ ꯏꯁꯤꯡ ꯊꯨꯝꯒꯟꯕ ꯖꯒꯥ ꯑꯣꯏꯕꯅꯤꯅ ꯋꯥ ꯋꯥꯉꯗꯔ ꯆꯞ ꯆꯔ
ꯑꯗꯨꯕꯨꯗꯤ ꯃꯤ ꯈꯨꯗꯤꯡꯃꯛ ꯂꯣꯏ ꯍꯥꯏꯔꯕꯅꯦ ꯅꯣꯏꯒꯤ ꯌꯨꯝꯐꯝꯁꯦ ꯆꯞ ꯆꯥꯔꯅꯤ ꯁꯤ ꯋꯥꯉꯁꯤ ꯑꯍꯥꯟꯕ ꯑꯩꯈꯣꯏꯒꯤ ꯌꯨꯝꯗ ꯃꯄꯨꯝ ꯑꯣꯏꯔꯛꯇ꯭ꯔꯤꯉꯩꯗ ꯍꯦꯛ ꯍꯧꯔꯛꯄꯗꯗꯤ ꯋꯥꯋꯃꯟꯗꯅ ꯑꯩꯈꯣꯏꯁꯨ ꯌꯦꯡꯕꯗ ꯍꯩꯅꯗꯦꯕ ꯑꯩꯈꯣꯏ ꯑꯩꯈꯣꯏ ꯏꯁꯁꯥꯒꯤ ꯂꯦꯞꯁ ꯑꯃꯨꯛ ꯊꯨꯝꯃꯛꯑꯕꯅꯤꯅ ꯌꯦꯡꯕꯗ ꯍꯩꯅꯗꯕꯗꯨ ꯑꯣꯏꯌꯦꯕ ꯑꯗꯨ ꯍꯧꯖꯤꯛꯄꯨꯗꯤ ꯁꯨꯝ ꯈꯔ ꯐꯨꯝꯒꯠꯂꯛꯑꯕꯅꯤꯅꯅꯦ ꯌꯦꯡꯕꯗ ꯀꯩꯁꯨ ꯐꯤꯕꯝ ꯀꯥꯏꯗꯅ ꯁꯨꯝ ꯑꯗꯨꯝ ꯎꯔꯦꯕ
ꯑꯩꯒꯤ ꯅꯣꯏꯗꯥꯏ ꯃꯃꯥꯡꯒꯤ ꯌꯨꯝꯗꯨꯗꯤ ꯑꯗꯨꯏ ꯅꯣꯏꯒꯤꯗꯨ ꯌꯦꯡꯅꯕꯗ ꯃꯣꯏꯗꯨ ꯅꯦꯝꯍꯧꯔꯦ ꯑꯃꯨꯛ
ꯃꯣꯏꯒ ꯅꯦꯝꯃ ꯃꯥꯟꯕꯅꯦ ꯃꯣꯏ ꯃꯣꯏ ꯆꯞ ꯃꯥꯟꯅꯩꯅꯦ ꯋꯥꯡꯕ
ꯃꯥꯅꯦ
ꯎꯝ ꯑꯩꯈꯣꯏꯗꯨꯅ ꯑꯩꯈꯣꯏꯗꯨꯅ ꯂꯣꯏꯁꯤꯟꯗꯕꯒꯤ ꯑꯃꯨꯛ ꯋꯥꯡꯕ ꯃꯥꯟꯕꯅꯦꯕ ꯃꯣꯏꯅ ꯏꯟꯆꯤ ꯑꯃꯒꯨꯝꯕ ꯍꯦꯜꯂꯒꯗ ꯈꯪ ꯏꯟꯆꯤ ꯃꯈꯥꯏꯒꯨꯝꯕ ꯏꯟꯆꯤ ꯑꯃꯒꯨꯝꯕ ꯍꯦꯜꯟꯅ ꯂꯪꯒꯗꯧ ꯃꯥꯜꯂꯦ ꯌꯨꯝꯁꯦ ꯆꯞ ꯃꯥꯟꯅꯅ ꯁꯥꯕ
ꯅꯠꯇꯦ ꯑꯩꯅ ꯍꯥꯏꯕꯗꯤ ꯑꯩꯣꯏ ꯅ ꯅ ꯀꯩꯅꯣ ꯍꯥꯏꯕ ꯅꯣꯏꯗ ꯑꯍꯟꯒꯤ ꯌꯨꯝꯗ ꯍꯥꯏꯕ ꯑꯩꯣꯏ ꯃꯃꯥꯡꯒꯤꯗꯣ
ꯑ ꯑꯗꯨꯗ ꯑꯩꯈꯣꯏ ꯑꯍꯥꯟꯕ ꯃꯃꯥꯡꯒꯤꯗꯗꯤ ꯅ ꯍꯧꯔꯕꯅꯦ ꯑꯗꯣ ꯃꯇꯝ ꯑꯃꯗ ꯑꯗꯣ ꯌꯥꯝ ꯋꯥꯡꯉꯝꯃꯤꯅꯦ ꯑꯗꯣ ꯈꯪꯉꯕ ꯑ ꯑꯩꯈꯣꯏꯒꯤ ꯂꯝꯕꯤꯗ ꯁꯨꯝ ꯊꯣꯡꯍꯠꯂꯛꯄꯗꯒꯤ ꯅꯦꯝꯕꯩ ꯋꯥꯅꯦꯕ ꯃꯇꯝ ꯑꯗ ꯌꯥꯝ ꯋꯥꯡꯉꯝꯃꯤꯅꯦꯕ ꯑꯩ ꯁꯤꯗꯣ ꯁꯤꯗꯣ ꯊꯥꯛ ꯃꯉꯥꯔ ꯀꯩꯅꯣꯝ ꯁꯨꯕꯅꯤ ꯄꯉ ꯀꯃꯤꯁ ꯑꯨꯕꯅꯤ ꯌꯥꯝ ꯋꯥꯡꯉꯝꯃꯤꯅꯦꯕ ꯑꯗꯨ ꯂꯩꯔꯛ ꯑꯃꯨꯛ ꯐꯨꯟꯖꯤꯟꯈ꯭ꯔꯕꯅꯦ ꯑꯗ ꯑꯃꯃꯨꯛ ꯊꯣꯂꯛꯄꯗꯗꯒꯤ ꯁꯤꯔꯤꯃ ꯐꯃ ꯄꯖ ꯌꯦꯡꯂꯡꯉꯨꯗꯅ ꯑꯣꯈꯥꯏꯕ ꯃꯌꯥꯏꯗ ꯐꯨꯝꯃꯛ ꯀꯗꯅ
ꯎꯝ ꯃꯌꯦꯛ ꯑꯃ ꯎꯔꯦꯍꯦ ꯋꯥꯔꯤ ꯁꯥ ꯁꯅ ꯂꯥꯏꯔꯤꯛ ꯌꯦꯡꯉꯝꯃꯤꯅꯁꯦ ꯌꯥꯝ ꯍꯩꯇ꯭ꯔꯥ ꯑꯗꯣ ꯃꯌꯦꯛ ꯌꯧꯔꯤꯉꯩꯁꯤꯗ ꯑꯝꯇ ꯀꯣꯂꯣꯝꯅ ꯇꯤꯛ ꯃꯥꯔꯛ ꯇꯧꯔꯒ ꯑꯝꯇ ꯂꯥꯏꯟ ꯂꯥꯏꯟ ꯆꯤꯡꯁꯤꯜꯍꯧꯈꯤ ꯑꯗꯨꯒ ꯉꯥꯏꯍꯥꯛꯇꯪ ꯂꯩꯒ ꯑꯃꯨꯛ ꯄꯥꯎ ꯐꯥꯎꯅꯖꯩ ꯑꯩ ꯈꯪꯅꯕ ꯆꯦꯟꯒꯤꯗꯅ ꯄꯔꯥꯁ ꯑꯇꯦꯛ ꯈꯠꯜꯍꯧꯈꯤꯈꯤꯕꯕ
ꯍꯣꯏ ꯍꯣꯏ ꯍꯣꯏ ꯌꯥꯏꯑꯦ
ꯎꯝ ꯊꯝꯃꯣ ꯊꯝ